ꯍꯂꯣ
ꯍꯥꯂꯣ ꯇꯥꯕ꯭ꯔꯣ ꯕꯥꯏ ꯇꯥꯔꯦ ꯇꯥꯔꯦ
ꯇꯥꯏ ꯇꯥꯏ ꯇꯥ
ꯑꯗꯩ ꯑꯩꯁꯤ ꯄꯥꯕꯗꯤ ꯄꯥꯝꯃꯨꯔꯦ ꯐꯣꯟꯗꯣ ꯑꯁ ꯑꯗꯨ ꯄꯥꯖꯔꯝꯃꯗꯤ꯫ ꯁꯤ ꯐꯣꯟ ꯆꯞ ꯆꯞꯇꯤ ꯆꯠꯄꯣꯏꯀꯣꯅ ꯈꯟꯕ ꯑꯩ ꯐꯣꯟꯗꯣ ꯁꯨꯠꯇ ꯅꯨꯡꯉꯥꯏꯅ ꯄꯥꯏꯕꯅꯦꯝꯅꯦ ꯑꯩꯅ ꯆꯞꯄ ꯈꯣꯠꯄ ꯍꯥꯏ ꯄꯥꯛꯇꯧꯗꯕꯤꯗ꯫
ꯑꯩꯒꯤꯗꯤ ꯑꯗꯨꯝ ꯂꯩꯔꯝꯃꯗꯤ ꯃꯣꯏꯗ ꯑꯄꯪꯕ ꯑꯉꯥꯡ ꯍꯨꯝꯐꯨꯗꯕꯨ ꯌꯣꯟ ꯌꯥꯅꯤꯅꯦ꯫
ꯌꯥꯅꯤꯌꯦ ꯀꯥꯏ꯫ ꯑꯉꯥꯡꯗꯨ ꯀꯌꯥ ꯊ꯭ꯔꯇꯤꯟꯗꯨ ꯂꯨꯄꯥ ꯂꯤꯁꯤꯡ ꯀꯨꯟꯊ꯭ꯔꯥ ꯅꯤꯄꯥꯟꯗ ꯂꯩꯌꯦ꯫ ꯀꯨꯟꯊ꯭ꯔꯥꯅꯤꯄꯥꯟ ꯍꯥꯏꯕ꯭ꯔ ꯃꯥꯅꯦ ꯀꯨꯟꯊ꯭ꯔꯥꯅꯤꯄꯥꯟꯂ ꯀꯨꯟꯊ꯭ꯔꯥ ꯇꯔꯨꯛꯂꯗ ꯂꯩꯌꯦ ꯕꯦꯇ꯭ꯔꯤ ꯍꯦꯜ
ꯑꯁ ꯑꯗꯨꯗꯤ ꯑꯩꯒꯤꯗꯨꯗꯤ ꯊꯤ ꯇꯥꯡ ꯌꯣꯟ ꯌꯥꯅꯤ ꯑꯦ꯫
ꯑꯩ ꯁꯚꯦꯟꯇꯤ ꯅꯥꯏꯟꯗꯣ ꯐꯣꯔꯇꯤꯟꯅꯤꯅ ꯑꯩꯗꯣ ꯃꯥꯏ ꯀꯨꯟꯊ꯭ꯔꯥꯗꯤ ꯌꯥꯅꯤ ꯌꯥꯅꯤ꯫ ꯐꯣꯔꯇꯤꯟꯗꯨꯨ ꯀꯨꯟꯊ꯭ꯔꯥ ꯑꯣꯏꯔꯗꯤ ꯁꯤꯠꯅꯤ ꯀꯨꯟꯊ꯭ꯔꯥꯗꯨ ꯄꯤꯔꯛꯑꯒꯦ ꯄꯩꯁꯥꯗꯨ꯫ ꯑꯍꯦꯟꯕꯗꯨꯗꯤ ꯃꯥꯅ ꯀꯃꯤꯁꯟꯗꯨ ꯂꯧꯔꯒꯦꯅ ꯑꯩꯅ ꯑꯁ ꯚꯥꯏ ꯅꯪ ꯍꯥꯏꯗꯨ ꯐꯗꯤ ꯐꯖꯕ꯫ ꯄꯣꯠꯇꯨ ꯐꯣꯟꯗꯨꯗꯤ ꯏꯅꯥꯛꯇ ꯂꯩꯇꯕ ꯊꯥ ꯑꯅꯤ ꯐꯥ- ꯄꯣꯠꯇꯣ ꯊꯥꯅꯤ ꯐꯥꯒ꯭ꯔꯦ ꯐꯦꯋꯥꯔꯤꯗ ꯌꯣꯟꯒ꯭ꯔꯗꯨꯕꯨ ꯃꯥꯅ ꯑꯦꯄ꯭ꯔꯤꯜꯗ ꯍꯪꯉꯛꯏꯅꯦ꯫
ꯐꯖꯩꯅꯦ꯫
ꯑꯗꯨꯏ ꯄꯩꯁꯥꯗ ꯑꯃꯨꯛ ꯂꯩꯍꯧꯗ꯭ꯔꯦꯗ꯫ ꯃꯤ ꯈꯔ ꯁꯤꯡꯒꯤ ꯑꯃ ꯈꯔ ꯇꯧꯒꯤ ꯑꯗꯒꯤ ꯑꯗꯨꯗꯩ ꯂꯤꯁꯤꯡ ꯃꯉꯥ ꯈꯥꯎꯕꯗꯨꯅꯦ ꯀꯦꯟꯗꯤꯅ ꯂꯧꯒꯤꯗꯨ꯫
ꯂꯤꯁꯤꯡ ꯃꯉꯥꯗꯨ ꯃꯉꯥꯏꯔꯦ ꯂꯩꯍꯧꯔꯤꯁꯤ ꯑꯗꯩ ꯁꯤ ꯐꯣꯟꯁꯤꯃꯒ꯫ ꯁꯤ ꯐꯣꯟꯁꯤꯅ ꯂꯨꯄꯥ ꯂꯤꯁꯤꯡ ꯅꯤꯄꯥꯟ ꯍꯥꯏꯔꯣ ꯁꯤꯅ꯫ ꯂꯤꯁꯤꯡ ꯇꯔꯥꯍꯨꯝꯗꯣꯏ ꯂꯩꯍꯧ ꯃꯥꯜꯂꯦꯀꯣ ꯂꯤꯁꯤꯡ ꯅꯤꯄꯥ ꯍꯥꯏ ꯇꯔꯦꯠꯀ ꯆꯥ
ꯀꯥ-ꯀꯥꯏꯗꯩ ꯑꯗꯨꯋꯥꯏꯗꯩ ꯑꯗꯨꯝ ꯗꯨꯀꯥꯟ ꯁ꯭ꯇꯣꯔ ꯑꯝꯗꯩ ꯂꯩꯒꯤꯔꯥꯕ꯫
ꯁ꯭ꯇꯣꯔꯗꯩꯇꯦ ꯃꯤꯗꯒꯤꯅꯤꯗ꯫
ꯑꯥ꯫
ꯐꯣꯟꯁꯤꯕꯨꯗꯤ ꯏꯁꯀ꯭ꯔꯦꯁ ꯃꯇꯠ ꯑꯝꯐꯥꯎ ꯌꯥꯎꯔꯝꯗꯦ ꯀꯥꯔꯤꯝ ꯇꯧꯝꯗꯦ꯫ ꯃꯃꯥꯅ ꯄꯥꯏꯕꯩꯅꯦ ꯍꯅꯨꯕꯤꯅ ꯄꯥꯏꯕ ꯐꯣꯟ ꯑꯣꯏ ꯂꯩꯔꯝꯃꯦ ꯀꯦꯟꯗꯤ ꯀ꯭ꯔꯁꯀ ꯌꯥꯎ ꯂꯩꯔꯝꯃꯦ ꯒꯦꯝꯗꯣ꯫ ꯅꯄꯥꯗꯨꯁꯨꯝ ꯄꯩꯁꯥ ꯄꯥꯏ ꯃꯤ ꯍꯤꯃꯥꯜꯂꯤꯔꫭ ꯊꯥꯔꯗ ꯂꯥꯛꯑꯦ ꯊꯥꯔ ꯃꯅꯨꯡꯗꯅꯤ ꯆꯪꯉ ꯗꯤꯜ ꯇꯧꯅꯩꯖꯩ ꯑꯩꯒ
ꯄꯥꯝꯃꯦ ꯂꯧꯔꯣ ꯄꯥꯝꯗ꯭ꯔꯦ ꯂꯧꯔꯣꯗꫭ ꯇꯧꯔꯦꯕ
ꯑ ꯃꯥꯅ ꯍꯥꯏꯖꯦ ꯑꯩ ꯐꯣꯟꯁꯤꯗꯤ ꯀꯅꫭ ꯄꯥꯏꯕ ꯅꯠꯇꯦ ꯒꯦꯝ ꯅꯨꯡ ꯁꯥꯟꯅꯕ ꯀꯥꯏꯝ ꯅꯠꯇꯦ ꯑꯩ ꯏꯃꯥꯅ ꯄꯥꯏꯕꯅꯦ ꯃꯃꯥꯏꯗꯤ ꯍꯅꯨꯕꯤꯅꯦꯕ ꯃꯥꯗꯥ ꯑꯍꯜ ꯑꯣꯏꯔꯦꯕ ꯍꯧꯖꯤꯒꯤ ꯅꯨꯄꯥꯗꫭ ꯑꯍꯜꯂ ꯍꯥꯏꯖꯦ ꯆꯍꯤ ꯅꯤꯌꯥꯔꯂꯤ ꯐꯣꯔꯇꯤ ꯃꯌꯥ ꯁꯨꯔꯝꯃꯅꯤ ꯃꯃꯥꯅ ꯄꯥꯏꯔꯅꯤ ꯃꯃꯥꯗꯤ ꯐꯣꯟꯖꯤ ꯄꯥꯏꯗ꯭ꯔꯦ ꯀꯩꯝ ꯀꯥꯟꯅꯗ꯭ꯔꯦꯅ ꯑꯗꯨꯒꯤ ꯐꯣꯟꯁꯦ ꯌꯣꯟꯊꯣꯛꯑꯒꯦꯅ ꯇꯧꯕꯅꯤꯀꯣ ꯃꯅꯦꯅ
ꯐꯣꯟꯁꯤꯕꯨꯗꯤ ꯑꯣꯔꯤꯖꯤꯅꯦꯜ ꯄ꯭ꯔꯥꯏꯖꯇꯣ ꯀꯨꯟ ꯃꯉꯥ ꯄꯤꯌꯦꯕ ꯃꯥꯅ ꯂꯧꯕꯗ ꯂꯤꯁꯤꯡ ꯀꯩꯅꫭ ꯂꯧꯒꯦꯌꯦ ꯇꯔꯥꯅꯤꯄꯥꯜꯗ ꯂꯧꯒꯦ ꯍꯥꯏꯌꯦꯕ
ꯑꯠꯆꯥ
ꯑꯗꯩ ꯑꯩꯅ ꯑꯃꯨꯛ ꯄꯥꯝꯒ꯭ꯔꯤ ꯖꯤꯅ ꯑꯃꯨꯛ ꯐꯥꯏꯚ ꯖꯤꯖꯨ ꯑꯣꯏꯔꯦ ꯔꯥꯝꯗꯨꯁꯨ ꯀꯩꯅꯣꯅꯦꯕ ꯁꯤꯛꯁꯅꯦꯕ ꯁꯤꯛꯁ
ꯁꯤꯛꯁ ꯄ꯭ꯂꯁ ꯁꯤꯛꯁꯇꯣ ꯈꯪꯕ꯭ꯔꯥ
ꯌꯥꯏ ꯀꯩꯅꯣ
ꯁꯤꯛꯁ ꯋꯥꯟ ꯇ꯭ꯋꯦꯟꯇꯤ ꯑꯥꯏꯠꯁꯨ ꯑꯣꯏꯕ ꯐꯥꯏꯚ ꯖꯤꯁꯨ ꯑꯣꯏꯔꯦ ꯑꯗꯒꯤ ꯐꯣꯟꯗꯨꯁꯨ ꯌꯦꯡꯕꯗ ꯄꯨꯔꯥ ꯄꯨꯡꯍꯟꯍꯜꯂꯦ ꯏꯁꯀ꯭ꯔꯦꯁ ꯃꯇꯠ ꯑꯝꯕꯨꯛ ꯂꯩꯔꯝꯗꯦ ꯑꯗꯨ ꯅꯍꯥꯟ ꯑꯩꯅ ꯀꯔꯝ ꯀꯀꯥꯟꯗ ꯀꯣꯛꯄꯝꯃꯤꯅ ꯈꯪꯗꯦ ꯀꯣꯛꯄ ꯅꯠꯇꯦ ꯃꯅꯨꯡꯁꯤꯗ ꯈꯤꯇꯪ ꯆꯤꯡ ꯂꯩꯔꯝꯃꯦ ꯑꯩꯅ ꯇꯦꯝꯄ꯭ꯔ ꯂꯧꯊꯣꯛꯑ ꯇꯦꯝꯄ꯭ꯔꯌꯩꯡꯦ ꯕꯦꯛꯀꫭꯕ꯭ꯔ ꯂꯧꯊꯣꯛꯑ ꯄꯥꯏꯕꯩ ꯑꯇꯩꯗꯤ ꯀꯔꯤꯝ ꯇꯧꯗꯦ ꯇꯦꯝꯄꯔ ꯒ꯭ꯂꯥꯁ ꯀꯩ ꯑꯍꯟ ꯏꯁꯀ꯭ꯔꯦꯁ ꯃꯥꯇꯥꯠ ꯑꯝꯐꯥꯎ ꯌꯥꯎꯔꯝꯗꯦ
ꯐꯣꯟꯁꯤꯁꯨ ꯐꯛꯇ꯭ꯔꯤꯕ ꯍꯥꯏ ꯇꯥꯔꯦ ꯁꯤꯜꯅꯦꯕ ꯗꯥꯏꯔꯦꯛ ꯐꯣꯟꯖꯤꯖꯨ ꯁꯤꯜꯅꯦꯕ ꯄꯥꯛꯄ ꯈꫭꯠꯄ ꯀꯏꯝ ꯇꯧꯗ꯭ꯔꯤꯑꯕ ꯑꯗꯨꯒꯤ ꯑꯩꯖꯨ ꯐꯣꯟꯖꯦ ꯑꯁ ꯌꯥꯔꯦꯗ ꯁꯤ ꯑꯗꯨꯝ ꯂꯧꯔꯒꯦ ꯐꯣꯟꯗꯨꯁꯨ ꯍꯥꯏꯗꯤ ꯃꯇꯝꯗꯨꯗ ꯐꯣꯟꯗꯣ ꯑꯃꯨꯛ ꯄꯥꯏꯗ꯭ꯔꯤꯃꯤꯅ ꯑꯩ ꯐꯣꯟꯖꯤ ꯍꯧꯖꯤꯛ ꯑꯗꯨꯝ ꯂꯤꯁꯤꯡ ꯇꯔꯦꯠ ꯍꯧꯖꯤꯛ ꯃꯃꯟꯗꯨꯗ ꯌꯣꯟꯕꯗ ꯑꯗꯨꯝ ꯁꯤꯠꯈꯤꯅꯦꯕ
ꯁꯤꯠꯅꯦ
ꯐꯣꯟꯖꯦ ꯀꯩꯏꯝ ꯇꯧꯗꯦꯕ ꯆꯦꯃꯨꯛ ꯂꯥꯎꯗꯦ ꯑꯗꯩ ꯑꯩ ꯈꯜꯂꯤꯁꯦ ꯍꯧꯖꯤꯛ ꯑꯩꯖꯦ ꯐꯣꯟꯖꯦ ꯌꯣꯟꯊꯣꯛꯑꯒ ꯈꯔ ꯑꯞꯒ꯭ꯔꯦꯗ ꯇꯧꯔꯒ ꯐꯣꯟꯖꯦ ꯈꯤꯇꯪ ꯐꯥꯕ ꯑꯃ ꯄꯥꯏꯖꯤꯔ ꯑꯃꯨꯛ ꯈꯟꯕ
ꯄꯩꯁꯥꯜꯂꯨ ꯀꯩꯅꯣ
ꯅꯠꯇ꯭ꯔꯅ ꯑꯩꯅ ꯈꯜꯂꯤꯖꯤ ꯐꯣꯟ ꯃꯆꯥ ꯑꯃꯃꯨꯛ ꯂꯩꯕ ꯃꯆꯥ ꯑꯃ ꯂꯩꯔꯒ ꯑꯩ ꯁꯤ ꯊꯕꯛ ꯊꯕꯛ ꯑꯝ ꯇꯧꯔꯤꯁꯤ ꯑꯗꯨꯨꯝ ꯇꯧꯕ
ꯌꯦꯡꯉꯨ ꯌꯦꯡꯉꯨ
ꯑꯩꯁꯦ ꯑꯗꯨꯅ ꯁꯨꯝ ꯈꯜꯂꯤꯕꯅꯤ ꯁꯤ ꯐꯣꯟꯁꯦ
ꯅꯨꯡꯉꯥꯏꯇꯧꯕ ꯌꯦꯡꯉꯨ
ꯒꯦꯝ ꯀꯛꯈ꯭ꯔꯀꯥꯟꯗꯕꯨꯗꯤ ꯍꯧꯖꯤꯛꯄꯨꯗꯤ ꯐꯣꯟꯁꯦ ꯅꯨꯡꯉꯥꯏ ꯑꯗꯣ ꯒꯦꯝꯁꯦ ꯌꯥꯎꯔꯀꯥꯟꯗꯁ ꯉꯥꯏꯇꯕ ꯃꯣꯕꯥꯏꯜ ꯆꯒꯨꯝꯕꯗꯤ ꯁꯥꯟꯅ ꯅꯨꯡꯉꯥꯏ ꯑꯗꯨꯒ ꯀꯩꯅꯣꯒꯨꯝꯕꯗꯤ ꯅꯨꯡꯉꯥꯏꯇꯦꯕ ꯑꯩꯈꯣꯏꯒꯤ ꯕꯣꯜꯒꯦꯝꯒꯨꯝꯕ ꯑꯗꯒꯤ ꯑꯇꯣꯞꯄ ꯒꯦꯝ ꯑꯗꯨꯗꯤ ꯅꯨꯡꯉꯥꯏꯇꯦꯕ ꯃꯣꯕꯅ ꯂꯤꯒꯦꯟ ꯅꯨꯡꯉꯥꯏꯕ ꯍꯥꯏꯁꯤꯁꯨ ꯀꯥꯏ ꯅꯨꯡꯉꯥꯏꯕ ꯑꯣꯏꯗꯦ
ꯁꯨꯝ ꯄꯥꯏꯔꯤꯕꯩ ꯄꯥꯏꯕ ꯍꯥꯏꯗꯨꯅꯤꯀꯣ ꯇꯦꯛ ꯇꯦꯛ
ꯒꯦꯃ ꯂꯣꯏꯅ ꯀꯥꯀꯊꯠꯈꯔꯝ
ꯒꯦꯝꯕꯨ ꯀꯩꯅꯣ ꯃꯊꯪ ꯈꯔꯨ ꯁꯥꯟꯅꯤꯡꯩ ꯀꯥꯅ ꯑꯃꯨꯛ ꯍꯥꯞꯆꯤꯟꯅꯤ ꯅꯠꯇ꯭ꯔꯥ
ꯃꯥꯅꯦ ꯒꯌ꯭ꯥꯟ ꯇꯥꯅꯥ ꯂꯩꯔꯒꯦꯟ ꯀꯥꯀꯊꯠꯂꯕ
ꯑꯩ ꯏꯁꯇꯣꯔꯦꯖꯦ ꯐꯅꯌꯥꯝ ꯍꯉꯝꯅꯤ ꯍꯧꯖꯤꯛ ꯋꯥꯟ ꯇꯣꯏꯟꯠꯌ ꯑꯥꯠ ꯌꯧꯗꯤ ꯑꯩ ꯀꯩꯅꯣꯝ ꯂꯩꯔꯝꯃꯤꯅꯦ ꯁꯤꯛꯇꯤꯃꯨꯛ ꯍꯥꯡꯉꯅꯤ
ꯑꯩꯩꯅ ꯐꯤꯐꯇꯤ ꯁꯤꯛꯇꯤꯃꯨꯛ ꯍꯥꯏꯔꯅꯤ ꯄꯗꯥꯥꯎ ꯌꯥꯝ ꯄꯛꯇ꯭ꯔꯤꯅ ꯀꯥꯎꯊꯅꯤꯡꯉꯤꯗꯣ
ꯅꯪ ꯐꯣꯟꯗꯣ ꯑꯩ ꯎꯔꯒꯨꯝ ꯇꯧꯗꯥꯏꯅꯦ ꯅꯡꯒ ꯑꯩꯒ ꯇꯦꯪꯅꯒꯔ꯭ꯦ ꯆꯨꯝꯃꯤꯗ ꯍꯣꯏꯅꯦ ꯅꯣꯏ ꯐꯣꯟ ꯎꯈ꯭ꯔꯦꯅꯦ
ꯀꯩꯗꯧ ꯔꯦꯕ
ꯅꯥꯇꯦꯅꯦ ꯅꯩ ꯗꯣꯟꯗꯨ ꯅꯩ ꯕꯣꯠꯅꯤ ꯐꯥꯖꯩ ꯃꯥꯁꯦ
ꯑꯩ ꯒꯣꯜ ꯐꯖꯕꯤꯅꯤ ꯀꯩꯅꯣ
ꯑꯩ ꯒꯣꯜꯁꯨ ꯅꯪ ꯅꯍꯥꯟ ꯎꯔꯤꯗꯨꯗꯤ ꯌꯦꯅ ꯍꯜꯂꯤꯗꯨ ꯌꯦꯂ ꯍꯜꯗꯨꯅꯦ
ꯈꯔ ꯀꯨꯏꯔꯕꯩ ꯋꯥꯅꯤ ꯍꯟꯗꯤꯦ ꯍꯜꯂꯤꯅꯦꯕ
ꯑꯣ ꯐꯣꯟ
ꯏꯁꯇꯣꯔꯗ ꯆꯪꯉꯨꯕꯗꯨ ꯏꯁꯇꯣꯔꯗ ꯁꯤꯜ ꯄꯥꯛ ꯌꯥꯎꯗꯦꯕ ꯁꯤꯜꯂ ꯇꯥꯒꯗꯤ ꯁꯤꯜ ꯍꯥꯏꯗꯤ ꯐꯣꯟ ꯐꯛꯇꯕꯗꯨ ꯄꯥꯛ ꯌꯥꯎꯗꯦ ꯐꯣꯟ ꯐꯛꯄ ꯉꯥꯛꯇꯪ ꯂꯩꯋꯦꯕ ꯑꯗꯨꯒꯤ ꯏꯁꯇꯣꯔꯗꯩꯩ ꯂꯩꯅꯤꯡꯗ꯭ꯔꯕ ꯍꯥꯏꯗꯥꯔꯦ ꯏꯇꯥ
ꯏꯁꯇꯣꯔꯦ ꯉꯥꯛꯇꯅꯤ ꯑꯦꯟꯗ꯭ꯔꯣꯏꯗꯀ ꯑꯣꯏꯔꯦ ꯐꯠꯄ꯭ꯔꯥ ꯐꯠꯄ꯭ꯔꯥ ꯃꯣꯏꯅ ꯁꯦꯝꯦ ꯄꯨꯂꯥ ꯍꯥꯞꯆꯤꯜꯂꯒ
ꯍꯣꯏ ꯑꯗꯨꯒꯤ ꯑꯩꯗꯤ ꯏꯁꯇꯣꯔꯗꯩꯩ ꯂꯩꯅꯤꯡꯗ꯭ꯔꯦꯅ ꯃꯤꯗꯨꯅ ꯍꯡꯕ ꯃꯤꯗꯨ ꯐꯣꯟꯗ ꯁꯠ ꯊꯥꯒꯠꯂꯛꯄ ꯍꯥꯏꯇꯥꯔꯦ ꯊꯥꯔꯛꯄ ꯑꯗꯨꯝ ꯅꯣꯡꯅꯤ ꯂꯩꯕ ꯎꯕ ꯑꯣꯏꯅ ꯑꯗꯨꯗꯤ ꯑꯁ ꯌꯥꯔꯦ ꯁꯤ ꯂꯣꯏꯔꯒꯦꯅ ꯄꯩꯁꯥꯗꯣ ꯉꯥꯡꯅꯔꯦ ꯃꯥꯥꯏ ꯅꯤꯄꯥꯥꯟ ꯆꯥꯃꯉꯥ ꯄꯤꯌꯨꯁꯤ
ꯑꯩꯅ ꯑꯗꯨꯗꯤ ꯉꯝꯃꯣꯏ ꯄꯩꯁꯥ ꯂꯩꯇꯦ ꯑꯩꯅ ꯇꯔꯦꯠ ꯆꯥꯝꯃꯉꯥ ꯄꯤꯔꯦꯒ ꯍꯥꯏꯔꯦ ꯇꯔꯦꯠ ꯆꯥꯝꯃꯉꯥꯗꯨ ꯌꯥꯔꯣꯏꯁꯤꯅꯦ ꯃꯥ ꯍꯥꯢꯁꯦ ꯑꯗꯨꯏꯗꯤ ꯑꯁꯦꯡꯕꯩꯗꯤ ꯇꯔꯦꯠ ꯆꯧꯉꯥꯗ ꯌꯥꯗꯣꯏꯅꯦ ꯑꯗꯗꯒꯤ ꯃꯥꯁꯦ ꯍꯥꯏꯗꯤ ꯃꯌꯨꯝꯗ ꯂꯥꯛꯑꯣ ꯍꯥꯏꯕ ꯃꯥ ꯍꯥꯏꯁꯦ ꯌꯨꯝꯗ ꯂꯥꯛ ꯑꯣ ꯌꯨꯝꯗ ꯇꯧꯔꯁꯤꯅꯦ ꯑꯩꯅ ꯌꯨꯝꯗ ꯂꯥꯛꯉꯝꯃꯣꯏ ꯄꯩꯁꯥ ꯕꯔꯥ ꯌꯥꯝ ꯆꯥꯎꯋꯤ
ꯀꯩꯗ ꯀꯩꯂꯝꯗꯩꯩꯅꯣ
ꯀꯩꯅꯣꯗꯩꯩꯅꯦ ꯅꯌ꯭ꯨ ꯆꯥꯟꯗꯤꯒꯔ ꯍꯥꯏ ꯁꯤ ꯂꯩꯔꯤ ꯑꯗꯨꯝ ꯎꯕꯔ ꯆꯠꯄ ꯄꯗ ꯂꯨꯄꯥ ꯆꯅꯤ ꯆꯥꯎꯅꯗꯤ ꯇꯤꯡꯈꯔꯅꯤꯕ
ꯅꯌ꯭ꯨ ꯆꯥꯟꯗꯤꯒꯔ ꯅꯣꯏꯗꯩꯩ ꯌꯥꯝ ꯂꯥꯞꯇꯔꯤꯗꯨꯗꯤ
ꯑꯁꯤ ꯈꯨꯗꯥꯗꯩ ꯆꯠꯂ ꯂꯩꯕꯅꯦ ꯂꯝꯕꯤꯗꯣ
ꯍꯣꯏꯅꯦ ꯈꯨꯗꯥꯗꯒꯤ ꯌꯥꯝ ꯂꯥꯞꯇ꯭ꯔꯦ ꯍꯥꯏꯗꯥꯏꯅꯦ
ꯎꯝ ꯑꯗꯨ ꯍꯥꯏꯗꯤ ꯎꯕꯔ ꯆꯠꯂꯗꯤ ꯑꯃꯨꯛ ꯄꯩꯁꯥ ꯇꯤꯡꯗꯣꯏꯅꯦ ꯐꯅꯌꯥꯝ ꯑꯗꯨꯒꯤ ꯌꯥꯔꯦ ꯅꯪ ꯂꯥꯛꯑꯣ ꯌꯥꯔꯦ ꯂꯨꯄꯥ ꯆꯅꯤ ꯍꯥꯞꯄꯒꯦ ꯌꯥꯔꯦ ꯑꯩꯅ ꯆꯅꯤ ꯍꯥꯞꯄꯒꯦ ꯂꯥꯛꯑꯣꯔ ꯈꯨꯗꯥꯗ ꯑꯣꯏꯅ ꯊꯦꯡꯅꯔꯦ ꯑꯗꯨ ꯈꯨꯗꯥꯗꯩꯩ ꯂꯧꯔꯦ
ꯑꯁꯥ ꯈꯨꯗꯥ ꯂꯥ ꯍꯣꯔꯗ ꯅꯪꯅ ꯏꯁꯅꯦꯛ ꯆꯥꯕ ꯆꯠꯄ ꯑꯣꯏꯅ
ꯍꯣꯏ ꯑꯗꯨꯗꯩꯗꯤ ꯀꯩꯅꯣ ꯀꯔꯤ ꯑꯣꯛꯂ ꯀꯩꯅꯣ ꯂꯩꯔ ꯂꯥꯛꯑꯦ
ꯑꯗꯨ ꯐꯖꯔꯦ ꯀꯩꯅꯣ ꯑꯗꯨ ꯐꯖꯔꯦ
ꯏꯁ ꯑꯗꯨ ꯑꯩꯁꯨ ꯐꯣꯟ ꯅꯨꯃꯤꯠ ꯍꯨꯝꯅꯤ ꯐꯣꯟ ꯄꯥꯏꯗꯕꯤ ꯂꯩꯔꯦ ꯑꯩꯁꯦ ꯋꯥꯏꯑꯦꯕ ꯐꯣꯟ ꯄꯥꯏꯗꯕꯁꯦ
ꯋꯥꯕꯅꯤꯍꯦ ꯋꯥꯕꯅꯤꯉꯣ
ꯏꯗꯤꯛ ꯑꯣꯏꯔꯥ ꯀꯩꯅꯣ ꯈꯪꯗꯦꯕ ꯐꯣꯟꯁꯦ
ꯇꯧꯐꯝ ꯈꯪꯗꯕꯅꯦ ꯐꯣꯟ ꯌꯥꯎꯗꯔ꯭ꯗꯤ ꯍꯤꯡ ꯉꯝꯗꯕꯩ ꯇꯥꯌꯦꯄ ꯇꯧꯕꯅꯦ
ꯎꯝ ꯊꯕꯛ ꯑꯃꯁꯨ ꯐꯕ ꯊꯕꯛꯁꯨ ꯇꯧꯗꯕꯅꯦ ꯅꯨꯡꯉꯥꯏꯗꯥꯎ ꯑꯗꯨꯨꯝ ꯇꯧꯔ ꯂꯩꯕꯅꯤꯅ ꯀꯩꯅꯣꯝ ꯌꯥꯎꯗ꯭ꯔꯀꯥꯟꯗ ꯐꯣꯟꯗꯨ ꯌꯥꯎꯗ꯭ꯔꯀꯥꯟꯗꯗꯤ ꯅꯨꯡꯉꯥꯏꯇꯦꯗꯅ ꯃꯥꯏ ꯕꯦꯇ꯭ꯔꯤꯒꯗꯣ ꯂꯤꯡꯉꯝꯃꯤꯑꯕ ꯕꯦꯇ꯭ꯔꯤꯒꯗꯣ ꯁꯤꯛꯁ ꯊꯥꯎꯖꯟꯅꯦꯕ ꯃꯥꯏ ꯁꯤꯁꯦ ꯕꯦꯇ꯭ꯔꯤ ꯁꯤꯛꯁ ꯊꯥꯎꯖꯟꯁꯤꯗ ꯃꯤꯅ ꯄꯥꯏꯔꯝꯃꯤꯁꯦ ꯐꯥꯏꯚ ꯊꯥꯎꯖꯟ ꯑꯦꯠ ꯍꯟꯗ꯭ꯔꯦꯠ ꯐꯤꯐꯇꯤꯒ ꯀꯩꯅꯣ ꯂꯩꯔꯝꯃꯤꯑꯕ ꯃꯥꯏꯗꯣ ꯇꯔꯤꯁꯦꯜ ꯌꯦꯂꯦ ꯇꯦ
ꯑꯅꯨꯕꯤ ꯅꯣꯡꯃ ꯆꯥꯔꯖ ꯇꯧꯔꯒ ꯊꯥ ꯑꯃ ꯄꯥꯏꯔꯝꯅꯦ ꯃꯤ
ꯍꯣꯏ ꯑꯗꯨꯃꯥꯏꯅ ꯇꯧꯕꯖꯥꯠꯅꯤꯅ ꯈꯪꯗꯦ ꯑꯗꯨꯗꯤ ꯍꯥꯏꯗꯤ ꯒꯦꯝꯗꯨꯁꯨ ꯅꯍꯥꯟ ꯃꯥꯗꯣ ꯏꯕꯥꯅꯤ ꯂꯧꯅꯗ꯭ꯔꯤꯀꯥꯟꯗ ꯀꯩꯅꯣ ꯇꯧꯋꯦꯕ ꯃꯥꯅ ꯀꯛꯇ꯭ꯔꯤꯀꯥꯟꯗ ꯍꯥꯏꯗꯤ ꯅꯪ ꯂꯧꯗꯣꯏꯣ ꯂꯧꯔꯣꯏꯗ ꯁꯨꯝ ꯋꯥꯔꯤ ꯁꯥꯟꯅꯕꯩꯗꯨꯗ ꯑꯩꯅ ꯆꯦꯛ ꯇꯧꯔ ꯌꯦꯡꯒꯦ ꯐꯣꯟꯗꯣ ꯑꯅ ꯁꯨꯝ ꯆꯦꯛ ꯇꯧꯗꯣ ꯒꯦꯝ ꯌꯥꯎꯕꯗꯣ ꯀꯦꯟꯗꯤ ꯀ꯭ꯔꯁ ꯑꯗꯗꯒꯤ ꯂꯨꯗꯣ ꯑꯃꯒ ꯀꯦꯟꯗꯤ ꯀ꯭ꯔꯁ ꯑꯃ ꯌꯥꯎꯔꯝꯃꯦꯕ ꯑꯗꯩꯗꯤ ꯑꯣ ꯐꯔꯦ ꯐꯔꯦ ꯂꯧꯔꯒꯦꯅ ꯑꯗꯨꯗꯤ ꯔꯤꯁꯦꯠ ꯇꯧꯔꯒꯦꯀꯣꯅ ꯍꯣꯏ ꯇꯧꯔ ꯍꯥꯏꯅ ꯔꯤꯁꯦꯠ ꯇꯧꯊꯣꯛꯑꯦ ꯑꯗꯣ ꯑꯗꯨꯝ ꯂꯧꯔꯦ ꯍꯧꯖꯤꯛꯅ ꯑꯃꯨꯛ ꯀꯥꯂꯦꯟ ꯊꯥꯋꯥꯈꯩ ꯈꯔ ꯁꯥꯕꯒꯤ ꯐꯣꯟꯁꯦ ꯈꯤꯇꯪ ꯆꯞꯄ ꯍꯧꯔꯦꯕ
ꯆꯠꯄ ꯂꯣꯏ ꯇꯧꯕꯅꯦ ꯑꯗꯨꯗꯤ ꯑꯥꯏꯐꯣꯟ ꯐꯧ ꯆꯠꯄꯅꯤ
ꯑꯣꯏꯗꯒ ꯐꯅꯤ
ꯎꯝ
ꯈꯪꯒꯦꯗ ꯐꯣꯟꯁꯦ ꯀꯃꯥꯏꯅꯣ ꯍꯌꯦꯡ ꯄꯩꯁꯥ ꯈꯔ ꯂꯩꯔꯒ ꯑꯣꯏꯅ ꯂꯩꯔꯒꯦ ꯁꯤꯅꯤ ꯈꯜꯂꯁꯦ ꯄꯩꯁꯥ ꯂꯩꯔꯁꯨ ꯑꯁ ꯑꯩ ꯐꯣꯟꯗ ꯌꯦꯗꯧ ꯃꯥꯟꯗꯦꯅꯕ ꯒꯥꯔꯤ ꯃꯆꯥꯗꯤ ꯂꯩꯅꯤꯡꯉꯦ
ꯑꯁ ꯑꯗꯨꯒꯗꯤ ꯐꯗꯤ ꯐꯩꯌꯦ
ꯒꯥꯔꯤ ꯃꯆꯥ ꯑꯃ ꯂꯩꯔꯤꯨꯁꯦ
ꯌꯥ ꯑꯗꯨ ꯑꯗꯨ ꯆꯇꯥꯏ ꯌꯥꯏ ꯁꯤꯁ
ꯈꯪꯗꯦ ꯇꯧꯔꯤꯁ ꯚꯥꯏ ꯁꯨꯝ ꯇꯧꯗꯅ ꯃꯇꯝꯁꯦ ꯗꯥꯕꯤ ꯇꯥꯁꯜꯂꯛꯑꯦ ꯃꯇꯝꯁꯦ ꯇꯥꯗꯤ ꯇꯥꯁꯤꯜꯂꯦ ꯑꯗꯨ ꯊꯝꯅꯕ ꯇꯧꯔꯒꯦ ꯑꯩꯁꯦ ꯑꯃ ꯃꯊꯪ ꯑꯃꯨꯛ ꯇꯧꯔꯁꯤ ꯊꯝꯃꯒꯦ ꯀꯣ ꯏꯇꯥꯥꯎ